ꯑꯣ
ꯑꯦꯇ ꯂꯩꯕ꯭ꯔꯣ
ꯁ ꯇꯥꯎꯗꯑꯦ ꯅꯪꯗꯤꯦ
ꯐꯝꯃꯂꯒ ꯂꯩꯑ‌ꯦ ꯍꯥꯏꯗꯤ
ꯍꯥꯏꯅꯦ
ꯎꯝ
ꯎꯝ ꯆꯥꯗꯔꯤꯌꯦ ꯑꯦ ꯁꯤꯗ ꯇꯥꯗ꯭ꯔꯦ ꯅꯪ ꯃꯄꯥꯟ ꯊꯣꯛꯑꯣ ꯇꯥ꯭ꯕꯔꫭ
ꯋꯥꯏꯠꯁꯤꯠ ꯇꯣꯛꯑꯣ ꯅꯪꯒꯤ ꯋꯥꯏꯠ ꯅꯪꯒꯤꯗꯣ ꯌꯥꯝ ꯃꫭꯠꯈ꯭ꯔꯦ
ꯁꯤꯠꯀꯦ ꯇꯧꯔꯤꯗꯤꯅꯦ ꯀꯔꯤꯅ‌ꫭ ꯀꯩꯁꯥꯅꯤꯡꯕ꯭ꯔꯣ
ꯎꯝ
ꯋꯥꯔꯤ ꯁꯅꯥꯗꯏꯕꯅꯤꯗꯤ
ꯂꯩꯅꯥ ꯃꯦꯝ ꯂꯩꯅꯥ
ꯀ ꯋꯥꯔꯤ ꯁꯅꯥꯒꯦ ꯅꯪꯒꯤ ꯅꯨꯄꯥꯒꯤ ꯋꯥꯔꯤꯁꯤꯅꯔ ꯂꯣꯏꯔꯦ
ꯑꯦ ꯀꯔꯤ ꯃꯤꯒꯤ ꯅꯨꯄꯥꯒꯤ ꯃꯔꯝꯗ ꯑꯗꯨꯝ ꯍꯥ ꯏꯔꯖ
ꯏꯁꯅꯦꯛꯁ ꯄ꯭ꯂꯥꯟꯁꯦ ꯂꯣꯏ ꯁꯤꯈ꯭ꯔꯦꯅꯦ ꯕꯦꯝꯃꯥ
ꯀꯔꯤꯅꯣ ꯁ꯭ꯅꯦꯛꯁ ꯄꯂꯥꯟꯠ ꯍꯥꯏꯁꯤ
ꯍꯁꯅꯦꯁꯃ ꯍꯥꯏ ꯀꯧꯕꯣꯕ꯭ꯔꯥꯗꯨ ꯂꯣꯏ ꯁꯤꯈ꯭ꯔꯦꯅꯦ
ꯀꯗꯥꯏꯗꯔꯣ
ꯃꯄꯥꯟꯗ
ꯍꯔꯃ ꯁꯤꯔꯃꯣꯏ ꯏꯁꯤꯡ ꯆꯥꯏꯗꯕꯒꯤ ꯏꯁꯤꯡ ꯀꯥꯡꯪꯕꯒꯤ ꯑꯣꯏꯔꯝꯅꯦ
ꯏꯁꯤꯡꯕꯨꯗꯤ ꯃꯌꯥꯝ ꯂꯩꯌꯦ ꯑꯁꯤꯗꯗꯤ ꯂꯩꯇꯦ ꯂꯩꯇꯦ ꯈꯔꯗꯤ ꯂꯩꯇꯦ ꯈꯔꯁꯨ ꯂꯩ ꯈꯔꯗꯤ ꯂꯩꯇꯕ ꯈꯔꯗꯤ ꯃꯌꯥꯝ ꯂꯩꯕ ꯇꯧꯋꯦ
ꯑꯣ
ꯍ ꯍ ꯁꯕꯅ ꯁꯕꯅ ꯅꯗꯤ ꯁꯥꯗꯕ꯭ꯔꯣ
ꯀꯃꯥꯏꯅ ꯇꯧꯔꯦꯅꯧ ꯅꯣꯛꯅ ꯂꯣꯏꯔꯅꯤꯅꯦ ꯑꯩꯗꯤ ꯅꯨꯡꯇꯤ ꯇꯧꯔ ꯂꯩꯔꯗꯤ ꯐꯖꯩꯌꯦ ꯑꯁ ꯅꯣꯏꯒꯤ ꯑꯔꯤꯁ ꯍꯥꯏꯕ꯭ꯔꯥ ꯀꯔꯤꯅ ꯑꯗꯨ ꯆꯪꯗꯕ꯭ꯔꯥ
ꯆꯪꯗꯦ ꯃꯥ ꯇꯧꯔꯛꯀꯅꯤ ꯍꯥꯏꯔꯒ ꯍꯥꯏꯔꯛꯀꯦꯅꯦ
ꯊꯃ ꯁꯤꯃꯤ ꯆꯠꯂ ꯍ
ꯈꯤꯇꯗꯤ ꯊꯕꯛ ꯆꯪꯉꯅꯤ ꯃꯥꯗꯤ ꯄꯨꯡ ꯑꯃ ꯑꯅꯤꯗꯒꯤ ꯀꯅꯤ ꯊꯕꯛ ꯍꯧꯒꯗꯕꯁꯦ
ꯑꯣ ꯑꯗꯨ ꯇꯨꯡꯉꯣꯏ ꯂꯩꯔꯝꯃꯅꯅꯦ
ꯍꯝ ꯎꯝ ꯑꯁ ꯑꯩꯈꯣꯏ ꯗꯨꯕꯥꯏꯗꯤ ꯍꯧꯖꯤꯛꯀꯥꯟꯗꯤ ꯌꯥꯝ ꯁꯥꯏꯅꯦ
ꯁ
ꯍꯥ
ꯁ ꯗꯨꯄꯥꯥꯏꯗꯒꯤ ꯑꯍꯥꯎ ꯑꯍꯥꯎꯕ ꯄꯨꯔꯛꯎꯅꯦ
ꯑꯁ ꯍꯧꯖꯤꯛꯀꯥꯟꯁꯦ ꯊꯣꯛꯅꯤꯡꯉꯥꯏ ꯃꯇꯝꯅ ꯐꯠꯇꯕ ꯃꯅꯤꯄꯨꯔꯗ ꯊꯣꯛꯅꯤꯡꯗꯦꯕ ꯎꯝ
ꯍꯧꯖꯤꯛ ꯀꯥꯟꯗꯤ ꯀꯔꯤꯁꯨ ꯂꯩꯇꯦ
ꯅꯣꯏ ꯀꯨꯀꯤ ꯌꯦꯠꯅꯒ ꯏꯔꯥꯡ ꯇꯧꯋꯦ ꯍꯥꯏꯗ ꯀꯃꯥꯏꯅ ꯇꯧꯔꯕ꯭ꯔꯣ
ꯁꯤ ꯈꯗꯤ ꯇꯋꯥꯅꯗ꯭ꯔꯦ
ꯑꯗꯨꯗꯨꯕꯥꯥꯏ ꯆꯥꯡꯪ꯭ꯔꯣ ꯅꯨꯡꯉꯥꯏꯑꯦ ꯑꯁ ꯅꯨꯡꯉꯥꯏꯕꯅ
ꯅꯨꯡꯉꯥꯏꯅꯤꯅ ꯑꯁꯤꯒꯤ ꯍꯨꯏꯒꯤ ꯃꯊꯤꯁꯤꯗ ꯂꯧꯊꯣꯛ ꯄꯤꯒꯦꯁꯨ ꯈꯟꯗꯦꯅꯦꯀꯣ
ꯑꯁ ꯎꯗꯦ ꯑꯩꯗꯤ ꯀꯥꯎꯈ꯭ꯔꯦ
ꯀꯔꯦ ꯃꯆꯤꯟ ꯊꯤꯕ
ꯍꯧꯖꯤꯛ ꯊꯣꯛꯄ ꯀꯥꯟꯁꯨ ꯎꯗꯅꯦ ꯑꯩꯗꯤ
ꯎꯕ꯭ꯔꯥ ꯃꯣꯏꯅꯦ ꯅꯪꯗꯤ ꯅꯨꯃꯤꯠ ꯄꯥꯡꯕꯅꯤꯅ
ꯑꯗꯨꯗ꯭ꯔꯦꯅꯦ ꯅꯗꯤ ꯀꯁꯇꯥꯃꯔ ꯂꯥꯛꯄꯔꯣ
ꯅ ꯀ
ꯎ ꯍ ꯍ
ꯅꯪꯗꯤ ꯀꯗꯥꯏ ꯂꯩꯕ꯭ꯔꯣ
ꯑꯁ ꯑꯩꯗꯤ ꯍꯧꯖꯤꯛꯇꯤ ꯏꯔꯨꯒ ꯇꯧꯔꯜꯂ ꯂꯩꯗ
ꯍꯥꯏ ꯄꯦ ꯆꯂ
ꯔꯨꯕꯜꯗꯨꯔ ꯑꯃꯨꯛ ꯀꯣꯏ ꯄꯩꯁꯥ ꯀꯅꯤ ꯍꯥꯏꯗꯤ
ꯆꯂꯣ ꯆꯂꯣ
ꯅꯪꯒꯤ ꯊꯕꯛꯇꯣ ꯑꯗꯨꯝ ꯇꯧꯔ ꯂꯩꯔꯣꯀꯣ
ꯑꯇ
ꯎꯝ
ꯑꯁꯤꯁꯦꯡ ꯉꯁꯤꯒ ꯀꯌꯥ ꯅꯪ ꯗꯤ ꯅꯨꯃꯤꯠ ꯑꯃꯗ ꯀꯦꯌꯥꯔ ꯇꯧꯕ꯭ꯔꯣꯅꯦ ꯑꯁꯤꯒꯤꯁꯦ
ꯑꯁ ꯑꯁꯤꯒꯨꯝꯕꯒꯤ ꯑꯁꯤꯒꯨꯝꯕꯒꯤ ꯍꯧꯖꯤꯛ ꯍꯥꯏꯔꯤꯅꯨꯅꯦ ꯍꯣꯔꯦꯟ ꯍꯥꯏꯒꯅꯦ
ꯑꯣ ꯑꯁꯤꯗ ꯍꯥꯏꯒꯅꯨ ꯍꯥꯏꯔꯣꯑꯣ
ꯍꯣꯏ ꯑꯩ ꯅꯍꯥꯟ ꯍꯥꯏꯕꯗꯪ ꯀꯥꯎꯔꯕ꯭ꯔꯣ
ꯑꯣꯀꯦ
ꯅꯪ ꯆꯥꯛ ꯆꯥꯒꯦꯔꯣ
ꯆꯥꯔꯣꯏꯌꯦꯦ ꯅꯪꯗꯤ
ꯆꯔꯔꯗꯥꯑꯗ ꯏꯅꯗ
ꯉꯁꯨꯍꯥꯎꯗ ꯀꯅꯥ ꯆꯕꯤ
ꯃꯅꯦ
ꯃꯗꯤ ꯁꯗ꯭ꯔꯒꯦꯗ
ꯎꯝ ꯆꯜꯂ
ꯀꯃꯥꯏꯅ ꯂꯥꯎꯠ ꯏꯁꯄꯤꯀꯔ ꯍꯥꯞꯄ ꯌꯥꯔꯗꯤ ꯐꯒꯗꯕꯅꯤ
ꯌꯥꯗ ꯑꯃꯅꯦ ꯕꯃ
ꯇꯥꯕ꯭ꯔꯣ
ꯇꯥꯏꯌꯦ
ꯑꯣ ꯑꯣ ꯑꯣ ꯌꯥꯔꯦ ꯍꯥꯞꯄ ꯌꯥꯔꯦ ꯍꯧꯖꯤꯛꯇꯤ ꯑ ꯋꯥ ꯉꯥꯡꯗ꯭ꯔꯁꯨ ꯁꯨꯃꯥꯏꯅ ꯂꯩꯕ ꯌꯥꯔꯗꯤ ꯐꯗ
ꯃꯥꯅꯤꯅꯦ ꯑꯁ ꯅꯪ ꯃꯤ ꯇꯨꯝꯈ꯭ꯔꯕ ꯃꯥꯜꯂꯤꯅꯦ
ꯍꯣꯏ ꯅꯪ ꯃꯄꯥꯥꯟꯜꯂ ꯌꯎꯈꯔꯦ ꯆꯪꯕ꯭ꯔꯣ
ꯑꯦ ꯑꯗꯨꯝ ꯂꯥꯏꯕꯤꯔꯣ ꯃꯥꯕ
ꯅꯪ ꯗꯨꯕꯥꯏꯗ ꯂꯩꯕ ꯅꯨꯡꯉꯥꯏ ꯍꯥꯏꯕ ꯅꯠꯇ꯭ꯔꯣ ꯀꯅꯣ
ꯅꯨꯡꯉꯥꯏꯇꯦꯗ ꯁꯥꯃꯟꯗꯅ ꯑꯩꯁꯦ ꯃꯅꯤꯄꯨꯔ ꯊꯣꯛꯀꯦ ꯊꯣꯛꯂꯛꯒꯅꯤꯅꯦ
ꯃꯅꯤꯄꯨꯔꯗ ꯁꯤ ꯑꯦꯝ ꯁꯥꯕ꯭ꯔꯔꯕꯅꯦꯟꯗꯠꯇ ꯆꯂꯣ ꯍꯧꯖꯤꯨꯃꯤ ꯅꯁꯤ ꯂꯒꯅ
ꯇꯂ
ꯅꯤ ꯗ꯭ꯔꯤꯁ ꯍꯅꯤꯉꯜ ꯂꯩꯇꯁꯨ ꯋꯥꯅ ꯇꯧꯔꯣꯅꯤ ꯍꯥꯏꯥꯟꯅ
ꯁꯤ ꯗꯥꯥꯟꯃ ꯑꯩ ꯀꯣꯏꯕꯨ ꯈꯨꯝꯗ꯭ꯔꯗꯤ ꯌꯥꯔꯣꯏꯅꯦ
ꯅꯪ ꯁꯨꯝꯃ ꯄꯥꯅꯉꯍꯥꯟ ꯂꯩꯑꯟꯅ ꯀꯗ ꯏꯟꯅꯣꯅ ꯎ ꯎꯆꯦꯠ ꯑꯁꯦꯡꯕ ꯅꯨꯡꯁꯤꯠꯇ ꯀꯩꯅꯣ ꯊꯤꯔ ꯂꯩ
ꯇꯥꯏ ꯑꯩꯗꯤ ꯀꯩꯅꯣ ꯑꯩ ꯍꯖꯤꯛ ꯋꯥꯁꯔꯨꯝ ꯆꯠꯂꯒ ꯑꯃꯨꯛ ꯀꯜꯂꯣ ꯈ꯭ꯔꯅꯤ ꯋꯥꯁꯔꯨꯝ ꯆꯠꯂꯒ ꯂꯥꯛꯀꯅꯤ ꯅꯍꯥꯟ ꯂꯩꯔꯗꯤ ꯌꯥꯔ ꯂꯣꯏꯔꯅꯤꯗ
ꯃꯨ ꯀ ꯇꯧꯁꯤꯅ
ꯍꯣꯔꯦꯟ ꯃꯇꯧꯁꯦ ꯑꯩꯁꯨ ꯐꯝꯅꯤꯡꯉꯤꯅꯦ
ꯀꯦ ꯆ ꯆꯥꯅꯤꯡꯕ꯭ꯔꯣ ꯊꯝꯕ ꯌꯥꯗꯦ ꯅꯪ ꯊꯝꯈ꯭ꯔꯦ ꯑꯩꯗꯤ ꯌꯥꯗꯔꯅꯦ
ꯀꯔꯤꯒꯤꯔꯣ
ꯈꯪꯗꯦ ꯍꯨꯝ ꯍꯨꯝ ꯍꯨꯝ ꯌꯥꯅꯤ ꯂ ꯃꯥꯔꯤꯗ
ꯅꯪ ꯃꯤ ꯈꯪꯅꯕ ꯂꯩꯇꯕ꯭ꯔꯣ
ꯂꯩꯥꯏꯇꯦꯗ ꯃꯤ ꯁꯪꯅꯕ ꯍꯥꯏꯗꯤ ꯀꯔꯝꯕ ꯃꯤꯅꯣ
ꯑꯗꯨꯝ ꯂꯩꯅ ꯑꯗꯨꯝ ꯑꯁꯤꯒ ꯑꯗꯨꯝꯕ ꯑꯗꯨꯝ ꯋꯥꯔꯤ ꯁꯅꯅꯤꯡꯉꯥꯏ
ꯂꯩꯇꯦ ꯀꯅꯥ ꯂꯩꯒꯦꯔꯣ ꯅꯪ ꯈꯪꯉꯤꯗꯨꯗꯤ ꯈꯨꯄꯥꯛ ꯆꯥꯅꯤꯡꯕ꯭ꯔꯣ
ꯎꯝ ꯑꯁ ꯃꯤꯁꯦ ꯂꯥꯛꯇꯕꯒ ꯃꯄꯨꯗ ꯌꯥꯝ ꯁꯥꯎꯔꯝꯃꯅꯤ
ꯅꯨꯉꯥꯏꯔꯦ ꯑꯩꯒꯤꯗꯤ
ꯃꯥꯅꯦ ꯑꯈꯣꯏꯒꯤꯗꯤ ꯅꯨꯡꯉꯥꯏꯔꯁꯨ ꯃꯥꯒꯤ ꯍꯥꯏꯕꯅꯤꯗ ꯉꯔꯥꯡꯁꯨ ꯁꯨꯃꯥꯏꯅ ꯇꯧꯔꯤ ꯇꯜꯂꯤꯗ ꯐꯔꯦ ꯂꯩꯥꯏꯗ
ꯑꯗꯨ ꯑꯈꯣꯏꯅꯔꯣ ꯅꯠꯇ꯭ꯔꯣ
ꯃꯥꯅꯦ
ꯃꯤ ꯂꯥꯛꯇꯕꯕꯨ ꯑꯈꯣꯏꯅꯔꯅꯦ ꯀꯔꯤ ꯍꯥꯏꯔꯨꯅꯤ ꯅꯨꯄꯥ ꯂꯩꯇ꯭ꯔꯦꯅ
ꯎꯝ ꯗꯥꯟꯁ ꯇꯧꯕꯤꯕ ꯅꯠꯇꯅ ꯎꯄꯥꯏ ꯂꯩꯇ꯭ꯔꯦ ꯅꯠꯇ꯭ꯔꯣ
ꯃꯅꯦ ꯅꯪ ꯍꯧꯖꯤꯛ ꯆꯪꯉꯗꯤ ꯑꯃꯔꯥꯛ ꯇꯧꯕꯤꯌꯨꯅꯦ ꯌꯦꯡꯒꯦꯅꯦ
ꯀꯥꯔꯤꯕꯣ
ꯗꯥꯟꯁ ꯇꯧꯕꯤꯔꯣ
ꯑꯁ ꯇꯜꯂꯦꯗ
ꯉꯍꯥꯡ ꯂꯩꯔꯗꯤ ꯂꯣꯏꯈ꯭ꯔꯅꯤ ꯑꯁꯤ ꯈꯪꯉꯦ ꯑꯩ ꯇꯦꯟ ꯃꯤꯅꯤꯠꯁꯀꯨꯝꯕꯅꯦ ꯃꯣꯏꯅ ꯄꯤꯔꯤꯗꯨꯀꯣ
ꯑꯁ ꯑꯗꯨꯝ ꯍꯥꯏꯅꯨ ꯍꯥꯏꯔꯒ
ꯑꯣ
ꯅꯪꯒꯤ ꯆꯤꯟꯁꯨ ꯀꯌꯥꯃꯨꯛ ꯍꯥꯏꯕ꯭ꯔꯣ
ꯌꯥꯔꯦꯀꯣ ꯇꯥꯅꯤꯡꯗꯦ
ꯗꯥ ꯃꯔꯛꯂ ꯆꯠꯈ꯭ꯔꯥꯕꯖꯥꯠꯂꯣ
ꯈꯪꯗꯦ ꯃꯔꯖꯤꯠ ꯎꯝ ꯌꯦꯔꯦ ꯍꯥꯏ ꯇꯨꯝꯅꯤꯡꯕꯅ ꯁꯤꯔꯦ ꯑꯩꯗꯤ
ꯏꯁꯩ ꯁꯛꯄꯤꯌꯣ ꯑꯗꯨꯗꯤ
ꯎꯔꯦ ꯂꯣꯏ ꯎꯔꯦ ꯅꯥꯪꯒꯤꯗꯤ ꯀꯩꯁꯨ ꯀꯥꯟꯅꯗꯦ ꯃꯁꯤ ꯆꯪꯉꯗꯤ ꯐꯔꯥꯅꯤ ꯑꯩ
ꯎꯝ
ꯎꯝ ꯑꯁ ꯀꯔꯤꯁꯨ ꯍꯥꯏꯅꯉꯥꯏ ꯂꯩꯇꯦꯀꯣ ꯑꯩ
ꯏꯁꯩ ꯁꯛꯄꯤꯌꯣ
ꯁꯛꯑꯣ ꯅꯪ ꯁꯛꯑꯣ ꯅꯪ ꯁꯛꯄꯅ ꯇꯥꯕ ꯅꯨꯡꯉꯥꯏꯌꯦ
ꯀꯔꯤ
ꯑꯁꯤꯒꯤ ꯗꯤꯖꯥꯏꯟꯁꯦ ꯑꯩ ꯁꯥꯅꯤꯡꯉꯦꯕ ꯑꯗꯨꯒꯤ ꯅꯪ ꯉꯔꯥꯡ ꯂꯥꯛꯄ
ꯐꯖꯩꯌꯦ ꯁꯤꯒꯤ ꯗꯤꯖꯥꯏꯟꯁꯦ ꯑꯩ ꯄꯥꯝꯗꯦ ꯃꯃ ꯇꯕꯣ ꯎꯝ ꯑꯁꯤ ꯑꯃꯗꯅ ꯍꯟꯖꯔꯅꯤ ꯑꯃꯗꯅ ꯁꯦꯦꯛ ꯁꯦꯛ ꯂꯩꯅꯤ ꯍꯟꯕ ꯍꯒꯅꯦ ꯏ ꯅꯁꯅ ꯍꯥꯏ ꯇꯕ ꯅꯗꯤ ꯑꯥ
ꯌꯦꯉꯣꯟꯅ ꯑꯁꯤꯗꯗꯤ ꯅꯪ ꯌꯦꯡꯕꯗ ꯊꯣꯛꯑꯔꯣꯏ ꯀꯔꯝꯍ ꯍꯥꯏꯅ ꯍꯥꯏꯕꯗꯤ ꯃꯣꯏꯅ ꯐꯣꯇꯣ ꯅꯝꯗ ꯁꯨꯃꯥꯏꯅ ꯅꯝꯈ꯭ꯔꯦ ꯕ ꯎ ꯅꯪ ꯅꯪꯉꯗꯅꯤꯗ ꯑꯗꯨ ꯑꯣꯏꯔꯗꯤ ꯍꯦꯡꯒꯔꯒꯤ ꯑꯂꯛ ꯑꯂꯥꯛ ꯎꯒꯅꯤꯕ ꯑꯗꯨ ꯑꯁꯤꯗꯅꯤ ꯁꯀꯄꯌꯥꯖ
ꯑꯕꯣꯝ ꯁꯤꯒꯨꯝꯅ ꯀꯌꯥ ꯄꯤꯈꯅꯣꯀꯣ
ꯑꯉ ꯎ
ꯍꯂ ꯊꯒ ꯆꯁꯤ ꯆꯠ ꯆꯔꯣ